ꯑ‌ꯣ
ꯇꯠ ꯊ ꯋꯥ ꯀꯝꯗ ꯈꯪꯍꯧꯗ꯭ꯔꯦ ꯑ ꯁꯤ ꯂꯣꯏꯔꯒ ꯇꯧꯔꯛꯑꯣ ꯅꯪꯒꯤ ꯑꯃ ꯇꯧꯑꯣ
ꯍꯣꯏ ꯍꯣꯏ ꯍꯥꯟꯅ ꯂꯣꯏꯁꯤꯟꯒ‌ꯣ
ꯎꯝ ꯋꯥꯟ ꯑꯩꯠꯇꯤ ꯋꯥꯟ ꯑꯩꯠꯇꯤꯁꯦ
ꯎꯝ
ꯀꯩꯒꯨꯝꯕ ꯇꯨꯋꯜꯞꯅ ꯇꯨꯋꯜꯞꯅ ꯏꯟꯇꯨ ꯇꯧ ꯇꯥꯔꯗꯤ ꯗꯤꯚꯥꯏꯠ ꯇꯧ ꯇꯥꯔꯗꯤ ꯇꯔꯥꯃꯉꯥ ꯈꯛꯇꯪ ꯊꯣꯛꯑꯦꯕ ꯊꯣꯛꯄꯗꯤ
ꯎꯝ
ꯑꯗꯣ ꯑꯁꯣꯏꯕꯗꯣ ꯇꯧꯔꯒ ꯀꯩꯅꯣꯕꯨꯛꯇꯤ ꯌꯥꯕꯗꯤ ꯌꯥꯏ ꯇꯔꯥꯒ ꯀꯨꯟ ꯁꯨꯔꯗꯤ ꯎꯝ
ꯑꯩ ꯁꯨꯡꯁꯣꯏ ꯁꯣꯏꯗꯕꯤꯗ ꯀꯨꯟꯅꯦꯕ
ꯎꯝ
ꯑꯗꯣ ꯅꯣꯏꯅ ꯑꯩꯉꯣꯟ ꯇꯧꯛꯄꯗꯆꯠꯂꯤꯁꯦ ꯋꯥꯟ ꯑꯩꯠꯇꯤ ꯌꯧꯗ꯭ꯔꯤ ꯍꯥꯏꯅꯦ ꯃꯁꯦ
ꯎꯝ ꯁ ꯁꯣꯏꯗꯕ ꯀꯨꯟ
ꯎꯝ
ꯎꯁ ꯊꯕꯛ ꯁꯨ ꯌꯥꯔꯣꯏꯗꯧꯔꯤ ꯑꯩꯅ ꯀꯣꯝꯂꯒ ꯈꯜꯂꯨꯔꯤꯁꯤꯒꯣ
ꯅꯪ ꯍ‌ꯣꯠꯂꯤ ꯑꯡꯀꯗ‌ꯣ ꯇꯥꯗꯕ꯭ꯔꯥ
ꯑꯗ ꯇꯥꯐꯝꯗꯤ ꯊꯣꯛꯏꯅꯦꯍ ꯃꯣꯏ ꯇꯥꯁ꯭ꯛꯁ‌‌ꯦ ꯀꯔꯤꯅ‌ꯣ ꯑꯗꯨꯝ ꯇꯧꯕ ꯌꯥꯍꯜꯂꯗꯤ ꯐꯗꯝꯅꯤ ꯈꯔ ꯍꯦꯜꯞ ꯇꯧꯅꯩꯗꯅ ꯍꯨ ꯅꯠꯇ꯭ꯔꯣ ꯑꯪꯖꯨ ꯑꯃꯨꯛ ꯆꯠꯊꯣꯛꯈ꯭ꯔꯗꯤ ꯂꯣꯏꯔꯦꯍꯦ ꯁꯤꯁꯨ ꯇꯥꯟꯅꯗ꯭ꯔꯕ ꯀꯩꯅꯣꯝ ꯇꯧꯔꯦ ꯃꯤꯅꯤꯠꯄꯨꯗꯤ ꯑꯗꯨꯝ ꯆꯠꯂꯦ ꯁꯨꯃꯥꯏꯅ ꯇꯧꯕꯁꯤꯁꯨ ꯌꯥꯝ ꯌꯥꯝꯃꯦꯕ ꯑꯃꯁꯨ ꯁꯨꯃꯥꯏꯅ ꯇꯧꯔꯒ